ꯍꯜꯂꯣ ꯍꯥꯏ ꯅꯣꯡ ꯅꯣꯡ ꯆꯨꯕ꯭ꯔꯣ
ꯑꯁ ꯅꯨꯡꯁꯥ ꯌꯥꯝ ꯁꯥꯏ
ꯅꯨꯡꯁꯥ ꯁꯥꯏꯌꯦꯕ
ꯑꯥ
ꯀꯔꯤꯒꯤ ꯅꯣꯡ ꯑꯥ ꯆꯨꯗꯦ ꯃꯪꯉꯒ ꯂꯩꯌꯦ ꯆꯨꯒꯦ ꯇꯧꯏ
ꯁꯣꯝꯗꯗꯤ ꯌꯥꯝ ꯀꯜ ꯅꯨꯡꯁꯥ ꯌꯥꯝ ꯀꯜꯂꯦ
ꯑꯣ ꯕꯖꯔ ꯆꯠꯇ꯭ꯔꯣ
ꯍꯥ
ꯕꯖꯥꯔꯗ ꯆꯠꯄ꯭ꯔꯥ
ꯑ ꯕꯖꯥꯔꯗ ꯂꯩꯕ ꯑꯗꯨꯗꯤ
ꯎꯎꯝ
ꯕꯦꯛꯒ꯭ꯔꯥꯎꯟꯒꯤ ꯃꯈꯣꯜꯁꯦ ꯌꯥꯝ ꯇꯥꯕ꯭ꯔꯥ ꯐꯖꯅ
ꯈꯔꯕꯨꯗꯤ ꯇꯥꯏꯑꯦ ꯍꯣꯏ ꯒꯥꯔꯤ ꯃꯈꯣꯟꯁꯨ ꯇꯥꯏ ꯅꯣꯛꯅꯤꯡꯕ꯭ꯔꯣꯅꯦ ꯑꯥ
ꯀꯟꯇ꯭ꯔꯣꯜꯗꯅꯦ ꯍꯧꯖꯤꯛ ꯀꯣꯜ ꯇꯧꯔꯤꯁꯦ ꯀꯟꯇ꯭ꯔꯣꯜꯗꯅꯦꯕ ꯍꯧꯖꯤꯛ ꯀꯣꯜ ꯇꯧꯔꯤꯁꯦ ꯌꯥꯝ ꯅꯣꯛꯅꯤꯡꯉꯦꯕ
ꯏꯁ ꯅꯣꯛꯀꯅꯨꯍꯦ ꯐꯣꯟ ꯇꯧꯕꯕꯨ ꯅꯣꯡꯅꯤꯡꯑꯗꯤ ꯂꯣꯏꯔꯦ ꯀꯔꯤ ꯂꯧꯕ ꯆꯠꯂꯤꯅꯣ
ꯅꯪ ꯑꯁ ꯆꯨꯝꯅ ꯁꯨꯝ ꯀꯣꯏꯕꯅꯤꯗ
ꯑꯣ ꯀꯣꯏꯕ ꯆꯠꯕꯗꯤ ꯅꯨꯡꯉꯥꯏꯅꯦ ꯍꯦꯔꯣꯒ
ꯈꯪꯗꯦꯗ
ꯍꯦꯔꯣꯒ ꯆꯠꯄ꯭ꯔꯣ
ꯍꯥ
ꯍꯦꯔꯣꯒ ꯆꯠꯄ꯭ꯔꯣ ꯑꯣ
ꯍꯦꯔꯣ ꯌꯥꯎꯗꯤꯌꯦ
ꯅꯪ ꯅꯊꯟꯗꯔꯥ ꯑꯗꯨꯗꯤ ꯑꯩ ꯌꯧꯒꯦ ꯌꯥꯕ꯭ꯔꯣ ꯍꯥ
ꯑꯃꯨꯛ ꯅꯣꯛꯅꯤꯡꯉꯦ ꯇꯧꯔꯤꯁꯦ
ꯅꯣꯛꯀꯅꯣꯍꯦ ꯋꯥꯔꯤ ꯁꯥꯁꯦ ꯍꯥꯏꯔꯒ ꯅꯣꯛꯑꯗꯤ ꯋꯥꯔꯤ ꯁꯥꯕ ꯌꯥꯔꯣꯏꯅꯦ꯫
ꯅꯪ ꯏꯝꯐꯥꯜꯗ ꯂꯩꯕ꯭ꯔꯥ꯫
ꯎꯝ ꯈꯨꯟꯗ ꯂꯩꯌꯦ꯫
ꯈꯨꯟꯗ꯫
ꯎꯝ꯫ ꯀꯣꯏꯕꯨ ꯆꯠꯕꯗꯣ
ꯈꯨꯟꯗ ꯂꯩꯕꯒꯤ ꯑꯣꯏꯔꯝꯅꯤ ꯑꯗꯨꯗꯤ꯫
ꯎꯝ꯫ ꯀꯣꯏꯕ ꯆꯠꯄꯗꯣ꯫ ꯇꯥꯕ꯭ꯔꯣ꯫
ꯑꯥ꯫
ꯀꯣꯏꯕ ꯆꯠꯄꯗ ꯑꯩꯈꯣꯏꯅꯤ ꯑꯩꯈꯣꯏꯅꯤ ꯆꯠꯃꯤꯟꯅꯁꯦꯕ꯫
ꯇꯥꯗꯕ꯭ꯔꯥ ꯑ꯫ ꯅꯪ ꯈꯨꯟꯗ ꯂꯩ ꯍꯥꯏꯔꯒ ꯀꯃꯥꯏꯅ ꯆꯠꯀꯦꯔꯥ꯫
ꯑꯗꯨꯝ ꯐꯣꯟꯗ ꯋꯥꯔꯤ ꯁꯥꯔꯒ ꯑꯗꯨꯝ ꯆꯠꯂ ꯂꯣꯏꯔꯦꯗꯅ꯫ ꯑꯗꯣ ꯑꯗꯣ ꯑꯩ ꯂꯥꯛꯔꯗꯤ ꯆꯠꯄꯗꯤ ꯌꯥꯕ꯭ꯔꯕ꯫
ꯂꯥꯛꯄ ꯌꯥꯔꯣꯏ ꯏꯔꯥꯡ ꯐꯠꯇꯕꯅꯤꯅ꯫
ꯑꯗꯨ ꯅꯠꯇꯦꯅꯦ ꯏꯔꯥꯡ ꯐꯠꯄ ꯐꯠꯇꯕ ꯋꯥꯔꯤ ꯅꯠꯇꯦꯅꯦ ꯑꯩ ꯂꯥꯛꯑꯗꯤ ꯑꯗꯨꯝ ꯆꯠꯄ ꯌꯥꯕ꯭ꯔꯕ꯫ ꯍꯥꯥ꯫
ꯆꯠꯁꯤ ꯆ
ꯌꯥꯗꯦ ꯌꯥꯅꯤꯡ
ꯆꯠꯁꯦ ꯆꯠ-ꯆꯠꯁꯦ ꯆꯠꯁꯦ꯫
ꯎꯝ ꯑꯗꯨꯗꯤ ꯂꯥꯛꯑꯒꯦꯕ꯫
ꯀꯩ ꯃꯊꯦꯜ ꯆꯥꯔꯦ ꯅꯪꯗꯤ꯫
ꯑꯁ ꯑꯩꯗꯤ ꯉꯁꯤ ꯍꯪꯒꯥꯝ ꯆꯥꯏ ꯍꯪꯒꯥꯝ ꯆꯥꯏ꯫ ꯅꯪꯗꯤ꯫
ꯑꯩ ꯏꯔꯣꯝꯕ꯫
ꯑꯣ ꯅꯪꯅ ꯏꯔꯣꯝꯕ꯭ꯔꯥ ꯅꯠꯇ꯭ꯔꯒ꯫ ꯅꯪꯅ ꯏꯔꯣꯝꯕ꯭ꯔꯥ ꯅꯠꯇ꯭ꯔꯒ ꯀꯅꯥꯅ ꯇꯧ ꯁꯦꯝꯕ꯭ꯔꯥ꯫
ꯑꯥ ꯑꯩ ꯑꯥ ꯀꯃꯥꯏ ꯍꯥꯏꯗꯣꯏꯅꯣ ꯑꯥ ꯁꯤꯡꯖꯨ ꯁꯨꯕꯗꯣ ꯑꯗꯨꯅꯤ ꯅꯠꯇꯦ ꯏꯅꯥꯎꯅꯨꯄꯤ ꯏꯅꯥꯎꯅꯨꯄꯤꯒ ꯂꯩꯕ ꯍꯟꯗꯛꯁꯦ ꯑꯗꯨꯒꯤꯅꯤꯗ꯫
ꯑꯗꯨꯝ ꯁ꯭ꯀꯨꯜ ꯀꯥꯕ꯭ꯔꯥ꯫ ꯀꯣꯂꯦꯖ ꯆꯠꯄ꯭ꯔꯣ ꯀꯣꯂꯦꯖ ꯑꯗꯨꯝ ꯆꯠꯄ꯭ꯔꯥ ꯍꯟꯗꯛ꯫
ꯅꯪꯒꯤ ꯅꯦꯠꯋꯥꯛꯁꯦ ꯑ ꯈꯔ ꯅꯨꯡꯉꯥꯏꯇꯕ ꯃꯥꯜꯂꯦ꯫
ꯑꯣ꯫
ꯈꯨꯟꯗ ꯑ ꯑꯗꯨꯝ ꯏꯔꯥꯡ ꯐꯔꯗꯤ ꯃꯔꯛ ꯃꯔꯛ ꯑꯗꯨꯝ ꯆꯠꯂꯦ꯫
ꯑꯣ ꯑꯣ꯫ ꯍꯧꯖꯤꯛꯇꯤ ꯑꯗꯨꯝ ꯀꯣꯂꯦꯖ ꯀꯥꯔꯒ ꯂꯩꯕ꯭ꯔꯥ꯫
ꯀꯣꯂꯦꯁ ꯀꯥꯗꯦꯗ꯫
ꯄꯩꯁꯥ ꯇꯥꯟꯕ꯭ꯔꯣ ꯑꯗꯨꯗꯤ꯫
ꯃꯇꯝ ꯂꯦꯟꯕ ꯑꯗꯨꯅꯤꯗ꯫
ꯑꯗꯨꯗꯤ ꯌꯥꯝ ꯅꯨꯡꯉꯥꯏꯍꯦ꯫
ꯅꯨꯡꯉꯥꯏꯗꯦꯉꯣ꯫
ꯑ ꯃꯇꯝ ꯂꯦꯜꯂꯒ ꯆꯠꯄꯕꯨ ꯅꯨꯡꯉꯥꯏꯇꯦ ꯍꯥꯏꯔꯗꯤ ꯅꯨꯡꯉꯥꯏꯕ ꯂꯩꯔꯣꯏꯅꯦ
ꯈꯨꯟꯗ ꯂꯧ ꯂꯤꯡꯕꯗꯣ ꯑꯗꯨ ꯍꯧꯔꯕꯣ
ꯍꯣꯏ ꯍꯧꯔꯦ ꯂꯣꯏꯕꯁꯨ ꯌꯧꯅꯔꯦ ꯍꯣꯏ
ꯅꯣꯏꯒꯤꯗꯤ ꯅꯣꯏ ꯂꯧ ꯁꯨꯕ꯭ꯔꯥ ꯂꯧ ꯎꯨꯕ꯭ꯔꯕ
ꯑꯩꯈꯣꯏ ꯆꯤꯡꯂꯧ ꯃꯆꯥ ꯃꯆꯥ ꯑꯃ ꯌꯦꯟꯁꯥꯡ ꯈꯔ ꯊꯥꯔꯒꯀꯣ
ꯑꯥ
ꯈꯔ
ꯇꯝꯄꯥꯛ ꯂꯧꯗꯤ ꯁꯥꯗꯕ꯭ꯔꯥ
ꯇꯥꯝꯄꯛ ꯂꯧꯗꯤ ꯇꯧꯗꯦ ꯑꯩꯈꯣꯏꯗꯤ ꯂꯣꯏꯅ ꯂꯤꯡꯕ ꯂꯣꯏꯈ꯭ꯔꯦ ꯃꯣꯏꯗꯤ ꯑꯩꯈꯣꯏꯗꯗꯤ
ꯑꯣ
ꯆꯥꯒꯦ
ꯃꯣꯔꯣꯛ ꯀꯩꯀꯥ ꯊꯥꯕ ꯅꯣꯏꯅ ꯍꯥ
ꯑꯣ ꯍꯣꯏ ꯎꯃꯣꯔꯣꯛ ꯎꯃꯣꯔꯣꯛꯒ ꯏꯟꯁꯥꯡ ꯅꯥꯄꯤ ꯈꯔ ꯊꯥꯕꯀꯣ
ꯑꯣ ꯑꯗꯨꯗꯤ ꯃꯣꯔꯣꯛ ꯈꯩꯗꯣ ꯑ ꯃꯍꯩ ꯆꯥꯕ ꯐꯪꯗꯧꯔꯦꯅꯦ ꯃꯆꯥ ꯃꯆꯥ ꯑꯗꯨ ꯄꯥꯟꯈ꯭ꯔꯕ
ꯄꯥꯟꯗ꯭ꯔꯤꯗ ꯈꯤꯇꯪꯕꯨꯗꯤ ꯋꯥꯠꯂꯤꯗ ꯖꯨꯂꯥꯏ ꯖꯨꯂꯥꯏ ꯑꯃ ꯊꯧꯔꯗꯤꯀꯣ ꯑꯩꯈꯣꯏꯗꯤ ꯈꯔ ꯀꯩꯅꯣ ꯇꯧꯕꯅꯤꯅ ꯊꯦꯡꯅ ꯊꯥꯕꯅꯤꯅꯀꯣ
ꯅꯪꯒꯤ ꯅꯦꯠꯋꯥꯛꯁꯦ ꯈꯔ ꯈꯔ ꯆꯥꯞꯄꯦ
ꯑꯣ ꯑꯩꯈꯣꯏꯗꯤ ꯈꯔ ꯊꯦꯡꯅ ꯊꯥꯕꯅꯤꯅ ꯀꯩꯅꯣ ꯇꯧꯔꯤꯕ ꯄꯤꯛꯑꯦꯕ ꯄꯥꯝꯃꯤꯔꯣ ꯇꯤꯡꯂꯧ ꯎꯕ꯭ꯔꯥ ꯅꯣꯏꯁꯨ
ꯆꯤꯡꯗꯗꯤ ꯑ ꯏꯃꯥ ꯏꯄꯥ ꯍꯥꯟꯗꯥꯛꯇꯤ ꯐꯖꯅ ꯎꯗꯕ ꯃꯥꯂꯦ ꯍꯣꯏ ꯇꯨꯝ ꯇꯥꯝꯄꯥꯛꯂꯧꯗꯣ ꯑꯗꯣ ꯁꯨ ꯑꯗꯨ ꯑꯣꯏꯅ ꯇꯧꯕ
ꯑꯣ ꯈꯪꯗꯦꯗ ꯑꯩꯈꯣꯏ ꯆꯤꯡꯗꯁꯨ ꯅꯣꯡ ꯅꯣꯡ ꯇꯥꯃꯟꯁꯤꯅꯀꯣ ꯅꯣꯡ ꯈꯨꯇꯁꯤꯅ ꯌꯥꯗꯔꯦ
ꯍꯧꯖꯤꯛ ꯅ ꯑꯍꯥꯟꯕ ꯑꯣꯏꯗꯣꯏꯅꯦꯕ ꯑꯩ ꯍꯧꯖꯤꯛꯁꯦ ꯍꯥ
ꯑꯣ ꯐꯣꯟ ꯇꯧꯕꯁꯤꯔꯥ
ꯀꯩ ꯍꯥꯏꯅꯣ
ꯅꯠꯇꯦ ꯅꯪ ꯑꯍꯥꯟꯕꯔꯥ ꯍꯧꯖꯤꯛꯅ
ꯇꯥ ꯇꯥꯗꯦꯌꯦ
ꯀꯣꯜ ꯇꯧꯕꯁꯦ ꯅꯪ ꯅꯦꯠꯋꯥꯛ ꯅꯦꯠꯋꯥꯛꯁꯦ ꯅꯨꯡꯉꯥꯢꯇꯦꯅꯦ ꯇꯥꯕ꯭ꯔꯣ
ꯀꯩ ꯂꯝꯗꯩ ꯑꯣꯏꯗꯣꯏꯅꯣ ꯑꯗꯨꯁꯨ ꯂꯝ ꯍꯪꯒꯅꯣ ꯍꯥꯏꯌꯦ
ꯍꯣꯏ
ꯎꯝ ꯕꯣꯜꯗꯤ ꯌꯦꯡꯕ꯭ꯔꯣ
ꯕꯣꯜ ꯑꯁ ꯅꯍꯥꯟ ꯀꯩꯅꯣ ꯔꯣꯅꯥꯜꯗꯣ ꯃꯣꯏ ꯁꯥꯟꯅꯕꯗꯣ ꯑꯗꯨ ꯌꯦꯡꯉꯦ
ꯎꯝ ꯎꯝ
ꯅꯪ ꯅꯪ ꯀꯅꯥꯗ ꯁꯞꯄꯣꯔꯠ ꯇꯧꯒꯦ
ꯑꯩꯗꯤ ꯃꯤꯁꯤꯗ ꯁꯞꯄꯣꯔꯠ ꯇꯧꯋꯤꯅꯦ ꯅꯪꯗꯤ
ꯍꯥ
ꯅꯪꯒꯤ ꯔꯣꯅꯥꯜꯗꯣꯗ ꯁꯞꯄꯣꯔꯠ ꯇꯧꯕ꯭ꯔꯥ
ꯑꯩ ꯕ꯭ꯔꯥꯖꯦꯟꯅꯦ ꯑꯥ ꯇꯧꯗꯦ ꯇꯜꯂꯦ ꯑꯥ
ꯑꯥ ꯍꯟꯗꯛ ꯑꯩꯗꯤ ꯑꯥꯔꯖꯦꯟꯇꯤꯅꯥꯗ ꯇꯧꯋꯦ
ꯑꯣ ꯑꯣ ꯑꯗꯨꯒꯤ ꯑꯣꯏꯔꯝꯅꯤ ꯅꯪꯒꯤ ꯄ꯭ꯔꯣꯐꯥꯏꯜꯗꯣ ꯑꯔꯖꯦꯟꯇꯤꯅꯥꯒꯤ ꯃꯦꯁꯤ ꯐꯣꯇꯣꯔ ꯃꯦꯁꯤꯒꯤ ꯍꯥꯞ
ꯃꯦꯁꯤꯅꯦ ꯃꯦꯁꯤ
ꯎꯝ
ꯎꯝ ꯅꯪꯒꯤ ꯃꯣꯠꯇꯗꯤ ꯍꯟꯗꯛꯁꯦ ꯕ꯭ꯔꯥꯖꯤꯜꯅ ꯀꯥꯗꯧꯕ ꯃꯥꯟꯕ꯭ꯔꯕꯥ
ꯈꯪꯗꯦ ꯍꯟꯗꯛꯅ ꯑꯍꯥꯟꯕ ꯑꯣꯏꯗꯣꯏꯅꯦ ꯋꯥꯔꯜ ꯀꯥꯞ ꯌꯦꯡꯕꯁꯨ
ꯑꯣ
ꯍꯥꯟꯅ ꯑꯗꯨꯝ ꯌꯦꯡꯗꯦꯕ ꯇꯟꯕꯗꯨꯒꯤ ꯍꯟꯗꯛꯁꯨ ꯑꯗꯨꯝ ꯐꯖꯅꯗꯤ ꯌꯦꯡꯗꯦ ꯃꯤ ꯑꯇꯩꯒꯨꯝꯅ ꯃꯔꯛ ꯃꯔꯛ ꯑꯅꯤꯔꯛ ꯁꯨ ꯁꯧꯔꯦ ꯌꯦꯡꯕꯨꯗꯤ
ꯎꯝ
ꯑꯩ ꯑꯩꯗꯤ ꯕ꯭ꯔꯥꯖꯤꯜꯗ ꯁꯞꯄꯣꯔꯠ ꯇꯧꯔꯒ ꯕ꯭ꯔꯥꯖꯤꯜꯒꯤ ꯄ꯭ꯂꯦꯗꯨ ꯁꯨꯛꯌꯦꯡ ꯌꯦꯡꯗꯦꯕ
ꯑꯗꯨꯗꯤ ꯑꯗꯨꯗꯤ ꯌꯥꯔꯣꯏꯍꯦ ꯅꯪꯅ ꯁꯞꯄꯣꯔꯠ ꯇꯧꯕ ꯃꯤꯗꯣ ꯌꯦꯡꯗ꯭ꯔꯗꯤ ꯂꯥꯏꯅꯐꯥꯎ ꯌꯥꯔꯣꯏꯅꯦ
ꯅꯪ ꯅꯦꯠꯋꯤꯛ ꯆꯞꯄꯦ ꯍꯥ
ꯍꯣꯏ ꯂꯥꯏꯅ ꯐꯥꯎ ꯌꯥꯔꯣꯏꯕ ꯅꯪꯅ ꯁꯞꯄꯣꯔꯠ ꯇꯧꯕ ꯇꯤꯝꯗꯣ ꯅꯪ ꯌꯦꯡꯗ꯭ꯔꯗꯤ
ꯑꯗꯣ ꯑꯁ ꯏꯁ ꯑꯥ ꯌꯦꯡꯕꯕꯨꯗꯤ ꯌꯦꯡꯉꯦꯕ ꯃꯣꯏꯗꯤ ꯑꯁ ꯃꯤ ꯐꯖꯅ ꯇꯨꯝꯕ ꯅꯨꯡꯉꯥꯏꯔ ꯀꯥꯟꯁꯤꯗ ꯃꯣꯏꯗꯤ ꯇꯥꯏꯃꯤꯡ ꯄꯤꯕꯗꯣ ꯑꯗꯨꯒꯤ ꯌꯥꯗꯦꯕ
ꯃꯣꯏꯅꯅꯦꯕ
ꯅꯍꯥꯟ ꯍꯣꯏ ꯃꯣꯏꯅꯅꯦ ꯁꯣꯏꯔꯤꯗꯣ
ꯑꯗꯨ ꯑꯣꯏ ꯑꯗꯨ ꯑꯣꯏ ꯗꯤ ꯅꯪꯒꯤ ꯁꯞ ꯅꯪꯒꯤ ꯁꯞꯄꯣꯔꯠ ꯅꯪꯅ ꯁꯞꯄꯣꯔꯠ ꯇꯧꯕ ꯇꯤꯝꯅꯤꯅ ꯕ꯭ꯔꯥꯖꯤꯜꯗꯣ ꯃꯣꯏꯗ ꯃꯣꯏꯗ ꯐꯣꯟ ꯇꯧꯔꯒ ꯈꯔ ꯉꯟꯅ ꯊꯥꯔꯛꯑꯣ ꯍꯥꯏꯑꯣꯅꯦ
ꯑꯩ ꯑꯩ ꯅꯍꯥꯛ ꯀꯣꯜ ꯇꯧ
ꯍꯥꯥ ꯅꯪ ꯅꯍꯥꯟ ꯀꯣꯜ ꯇꯧꯕ꯭ꯔꯥ ꯕ꯭ꯔꯥꯖꯤꯜꯗ ꯅꯣꯛꯅꯤꯡꯕ꯭ꯔꯅꯦ
ꯑꯝꯇ ꯑꯩ ꯅꯍꯥꯟ ꯀꯣꯜ ꯇꯧꯕꯗ ꯃꯣꯏ ꯇꯥꯏꯃꯤꯡꯗꯣ ꯍꯥꯟꯅ ꯁꯦꯠ ꯑꯞ ꯇꯧꯈ꯭ꯔꯦ ꯍꯥꯏꯌꯦ ꯑꯗꯨꯒꯤ ꯎꯄꯥꯏ ꯂꯩꯇ꯭ꯔꯕ ꯑꯩ
ꯑꯣ ꯅꯦꯛꯁꯗ ꯐꯖꯅ ꯇꯧꯔꯣ ꯑꯗꯨꯗꯤ ꯅꯪꯅ ꯅꯨꯡꯉꯥꯏꯒꯗꯕ ꯇꯥꯢꯃꯤꯡꯗꯣ ꯑꯗꯨꯗ ꯇꯧꯔꯣ ꯅꯪꯅ ꯅꯨꯡ ꯅꯦꯛꯁꯇꯗꯤ ꯅꯪꯅ ꯅꯨꯡꯉꯥꯏꯒꯗꯕ ꯇꯥꯏꯃꯤꯡꯗꯣ ꯑꯗꯨꯗ ꯇꯧꯑꯣꯅ ꯐꯖꯅ ꯍꯥꯏꯔꯣꯅꯦ ꯃꯣꯏꯗ ꯅꯣꯏ ꯁꯞꯄꯣꯔꯠ ꯇꯧꯔꯒ ꯑꯩ ꯎꯝ ꯅꯣꯏ ꯁꯞꯄꯣꯔꯠ ꯇꯧꯔꯒ ꯇꯧꯔꯒ ꯑꯩ ꯌꯦꯡꯕ ꯐꯪꯗꯦ ꯍꯥꯏꯕꯗꯣ
ꯑꯗ ꯅꯍꯥꯟ ꯐꯔꯁ ꯇꯥꯏꯝ ꯁꯥꯟꯅꯕꯗꯣ ꯃꯣꯏ ꯃꯣꯔꯅꯤꯡꯗ
ꯑꯥ
ꯃꯣꯔꯅꯤꯡ ꯃꯣꯔꯅꯤꯡꯗ ꯕ꯭ꯔꯥꯖꯤꯜ ꯁꯟꯅꯥꯕꯗꯣ ꯍꯧꯒꯠꯂꯛꯄꯗ ꯃꯣꯏꯅ ꯒꯣꯜ ꯑꯍꯨꯝ ꯆꯟꯈ꯭ꯔꯦ ꯍꯥꯏ ꯑꯗꯣ ꯌꯦꯡ
ꯑꯣ ꯑꯗꯨꯗꯤ ꯊꯦꯡꯃꯟꯕꯒꯤ ꯑꯣꯏꯔꯝꯅꯤꯅ ꯅꯪ
ꯍꯣꯏ ꯅ ꯑꯗꯨꯝ ꯄꯨꯡ ꯊ꯭ꯔꯤ ꯊꯔꯤ ꯅꯠꯇꯦ ꯐꯥꯏꯚ ꯊꯥꯔꯇꯤ ꯑꯗꯨꯗ ꯁꯟꯅꯕ ꯃꯥꯜꯂꯦ ꯕ꯭ꯔꯥꯖꯤꯜꯗꯣ
ꯑꯣ
ꯐꯥꯔꯁ ꯇꯥꯏꯝ ꯃꯣꯏꯅ ꯄ꯭ꯂꯦ ꯇꯧꯕꯗꯣ
ꯎꯝ
ꯑꯗꯨꯗ ꯑꯍꯥꯟꯕ ꯅꯨꯃꯤꯠꯇ ꯑꯣꯏꯕꯗꯣ
ꯌꯥꯍꯧꯗꯤ ꯄꯨꯡ ꯀꯌꯥꯗ ꯍꯧ ꯍꯧꯒꯠꯂꯤ
ꯁꯤꯛꯁ ꯊꯥꯔꯇꯤ ꯇꯔꯨꯛ ꯃꯈꯥꯏꯗ
ꯌꯥꯏ
ꯑꯗꯨꯅꯦ ꯕꯣꯜ ꯌꯦꯡꯕ ꯉꯝꯗ꯭ꯔꯤꯗꯨ
ꯑꯣ ꯇꯨꯝꯕꯗꯤ
ꯐꯥꯏꯚ ꯊꯥꯔꯇꯤꯗꯣ ꯕ꯭ꯔꯥꯖꯤꯜ ꯁꯟꯅꯥꯕ ꯅꯨꯃꯤꯠꯁꯨ ꯕꯣꯜ ꯌꯦꯡꯕ ꯐꯪꯗ꯭ꯔꯦ
ꯑꯣ ꯇꯨꯝꯕꯗꯤ ꯄꯨꯡ ꯀꯌꯥꯗ ꯇꯨꯝꯃꯦ
ꯑꯁ ꯄꯨꯡ ꯑꯦꯛꯖꯦꯛꯇꯤ ꯈꯪꯗꯦꯗꯥ ꯑꯗꯨꯝ ꯇꯦꯟ ꯇꯦꯟ ꯊꯔꯇꯤ ꯑꯗꯨꯋꯥꯏꯗ ꯇꯨꯨꯝꯕꯁꯨ ꯂꯩꯌꯦ ꯈꯔ ꯍꯦꯜꯂꯀꯥꯟꯗ ꯇꯨꯝ